ꯍꯜꯂꯣ
ꯍꯜꯂꯣ ꯑꯥ
ꯀꯩꯗꯧꯔꯤꯅꯣ
ꯁꯨꯝ ꯂꯩ
ꯆꯥꯗꯤ ꯆꯥꯡꯗꯤ ꯆꯔꯕꯣ
ꯆꯥꯔꯦ
ꯀꯩ ꯃꯊꯦꯜ ꯗꯧꯔꯦ
ꯎꯝ ꯁꯦꯕꯣꯠ ꯊꯣꯉꯦ ꯑꯗꯨꯒ ꯃꯣꯔꯛ ꯃꯦꯠ ꯄꯥ ꯑꯃꯥ ꯅꯣꯏꯗꯤ
ꯑꯩꯗꯤ ꯑꯣꯛꯁꯥ ꯆꯥꯏ
ꯍꯥꯎꯋꯤꯅꯦ
ꯎꯝ ꯈꯔ ꯍꯥꯎꯔ‌ꯦ ꯍꯥꯏꯇꯥꯔꯦ
ꯍꯝ
ꯈꯨꯟꯗ ꯂꯩꯕ꯭ꯔꯥ ꯇꯝꯄꯥꯛꯇ ꯂꯩꯕ꯭ꯔꯥ
ꯑꯩ ꯑꯩꯔꯣ
ꯎꯝ
ꯇꯝꯄꯥꯛꯇ ꯂꯩꯌꯦ
ꯀꯔꯤ ꯀꯔꯤ ꯍꯣꯅꯔꯤ ꯍꯧꯖꯤꯛꯀꯥꯟ
ꯑꯁ ꯀ‌ꯦꯝ ꯍ‌ꯣꯅꯗ‌ꯦꯗ ꯏꯁꯇꯨꯗꯦꯟ ꯑꯣꯏꯔꯤꯗ
ꯀꯣꯂꯦꯖ ꯇꯝꯕ꯭ꯔꯥ ꯅꯠꯇ꯭ꯔꯒ ꯁꯦꯀꯦꯟꯗꯔꯤ ꯇꯝꯕ꯭ꯔꯥ
ꯀꯣꯂꯦꯁ ꯅꯦ
ꯎꯝ ꯀꯩ ꯀꯩ ꯁꯕꯖꯦꯛ ꯂꯧꯔꯦ
ꯏꯪꯂꯤꯁ
ꯑ‌ꯣ ꯏꯪꯂꯤꯁ ꯑꯣꯅꯔꯁ ꯑꯣꯏ ꯗꯧꯔꯤꯅꯦ ꯐꯩꯅꯦ ꯑꯗꯨꯖꯨ
ꯑꯩꯗꯣ ꯑꯣꯖꯥ ꯑꯣꯏꯔꯨꯕꯒꯤꯀꯣ ꯆꯥꯟꯅꯕ ꯂꯧꯕ
ꯑꯣ ꯄꯣꯏꯇ꯭ꯔꯤꯒ ꯌꯥꯝ ꯍꯩꯗꯧꯕ ꯃꯥꯜꯂꯦꯍꯦ
ꯂꯤꯇꯔꯦꯆꯔꯒ ꯊꯤ ꯀꯣꯛ ꯋꯥꯡꯗꯧ ꯃꯥꯜꯂꯦ ꯏꯪꯂꯤꯁ ꯏꯁꯇꯨꯗꯦꯟ ꯀꯥꯡꯕꯨꯖ‌ꯦ
ꯃꯤ ꯃꯤꯗ ꯂꯩꯔꯦꯗ ꯑꯗꯨꯗꯤ
ꯁꯦꯃꯤꯁꯇꯔ ꯀꯌꯥ ꯑꯩꯗꯤ ꯀꯣꯂꯦꯁ ꯂꯣꯏꯔꯒ ꯑꯗꯨꯝ ꯂꯩꯗ
ꯎꯝ
ꯇꯧꯕ ꯌꯥꯕ ꯈꯔ ꯇꯧꯔꯒꯀꯣ ꯍꯣꯟꯅꯕ ꯌꯥꯕ ꯈꯔ ꯍꯣꯅꯔꯒ ꯀꯩ ꯁꯦꯃꯤꯁꯇꯔ ꯑꯣꯏꯔꯒꯦ ꯍꯧꯖꯤꯛꯀꯥꯟ
ꯁꯦꯀꯦꯟ ꯁꯦꯃꯤꯁꯇꯔ ꯑꯣꯏꯗꯣꯏꯅꯦ
ꯗꯨꯗꯤ ꯑꯈꯣꯏꯒꯤ ꯏꯆꯟ ꯒꯨꯝꯕ ꯈꯛꯇꯅꯤꯅꯦ
ꯎꯝ ꯑꯦꯛꯖꯥꯝ ꯅꯣꯏꯒꯤ ꯁꯦꯃꯤꯁꯇꯔ ꯑꯦꯛꯖꯥꯝ ꯑꯃꯨꯛꯀ ꯍꯧꯗ꯭ꯔꯤꯕ‌ꯣ
ꯑꯈꯣꯏ ꯁꯦꯀꯦꯟ ꯁꯦꯃꯤꯁꯇꯔꯒꯤ ꯑꯦꯛꯖꯥꯝꯗꯤ ꯂꯥꯛꯇ꯭ꯔꯤ ꯑꯇꯣꯞꯄꯒꯤꯗꯤ ꯇꯧꯅꯔꯦ ꯍꯥꯏ
ꯌꯥꯝ ꯂꯥꯛꯀꯗꯕ ꯌ ꯌꯥꯝ ꯀꯩꯅꯣ ꯅꯛ ꯅꯛꯁꯤꯟ ꯔꯝꯒꯅꯤꯅꯦ
ꯎꯝ ꯈꯔꯗꯤ ꯅꯍꯥꯟ ꯃꯣꯏ ꯀꯔꯤ ꯒ꯭ꯔꯨꯞꯇ
ꯐꯣꯝ ꯐꯤꯜ ꯂꯞ ꯀꯤ ꯂꯥꯑꯦ ꯍꯥꯏꯌꯦ ꯑꯗꯣ ꯑꯣꯏꯔꯝꯗ꯭ꯔꯦ ꯁꯦꯀꯦꯟ ꯁꯦꯃꯤꯁꯇꯔꯒꯤ ꯕꯦꯛ ꯆꯥꯕꯒꯤ ꯑꯣꯏꯔꯝꯃꯦ
ꯑꯣ ꯌꯥꯔꯤꯉꯩ ꯕꯦꯛ ꯆꯥꯗꯕꯗꯤ ꯇꯧꯀꯣ ꯕꯦꯛ ꯆꯥ ꯕꯦꯛ ꯆꯥꯕꯁꯦ ꯌꯥꯝ ꯀꯩꯅꯣ ꯇ꯭ꯔꯦꯁ ꯌꯥꯝ ꯋꯥꯕꯅꯤ ꯇꯝꯁꯨ ꯃꯥꯡꯉꯦ ꯕꯦꯛ ꯆꯥꯔꯒ ꯑꯃꯨꯛꯀ ꯊꯥꯗꯧꯕ ꯍꯣꯠꯅꯕꯗ
ꯎꯝ
ꯕꯦꯛ ꯆꯥꯗꯅꯕ ꯕꯦꯛ ꯆꯥꯗꯅꯕ ꯇꯧꯒꯗꯕꯅꯤ ꯀꯅꯥ ꯀꯅꯥ ꯂꯩꯃꯤꯟꯅꯔꯒꯦ
ꯏꯊꯟꯗ ꯂꯩꯌꯦꯗ ꯌꯨꯝꯗ
ꯔꯦꯟꯗ ꯂꯩꯕ꯭ꯔꯥ ꯌꯨꯝꯗ ꯂꯩꯕ꯭ꯔꯥ ꯔꯦꯟꯗ
ꯅꯠꯇꯦ
ꯅꯣꯏ ꯌꯨꯝ ꯁ꯭ꯋꯥꯏꯗ ꯂꯩꯕ꯭ꯔ ꯑꯣ ꯅꯣꯡ ꯐꯥꯗꫭꯛꯗꯤ ꯀꯣꯏꯕ ꯆꯠꯄ ꯌꯥꯏꯅ
ꯌꯥꯏꯌꯦ
ꯅꯨꯃꯤꯠ ꯐꯖꯕ ꯑꯃ ꯌꯦꯡꯒ ꯀꯣꯏꯕ ꯆꯠꯁꯦ
ꯀꯥꯏ ꯀꯥꯏꯗꯅꯣ ꯃꯐꯝ ꯐꯖ ꯐꯖꯕ ꯚ꯭ꯌꯨ ꯐꯖ ꯐꯖꯕ ꯌꯦꯡꯕ ꯆꯠꯁꯦ
ꯑꯩꯖꯦ ꯇꯨꯔꯒꯨꯝꯕ ꯌꯥꯝ ꯆꯠꯅꯤꯡꯉꯤꯅꯦ
ꯑꯁ ꯑꯩꯁꯨ ꯁꯨꯃꯥꯏꯅ ꯇꯧꯋꯦ ꯑꯩꯒ ꯆꯞ ꯃꯥꯟꯅꯩ ꯅꯦ ꯅꯪ
ꯒꯥꯔꯤꯒ ꯑꯃꯃꯝ ꯊꯧꯗꯔꯒ ꯕꯨꯂꯦꯠ ꯑꯃꯃꯝꯒ ꯇꯣꯡꯉꯒ ꯂꯣꯡ ꯖꯔꯅꯤ ꯆꯠꯄꯗꯣ ꯆꯠꯅꯤꯡꯉꯤ
ꯑꯁ ꯗ꯭ꯔꯦꯁ ꯑꯩꯁꯨ ꯑꯗꯨꯃꯥꯏꯅ ꯗ꯭ꯔꯦꯁ ꯌꯥꯝ ꯂꯩ ꯍꯥꯟꯅꯗꯤ ꯌꯥꯝ ꯀꯣꯏꯔꯝꯕꯅꯦ ꯑꯗꯣ ꯍꯧꯖꯤꯛꯀꯥꯟꯗꯤ ꯀꯣꯏꯕ ꯈꯔ ꯂꯦꯞꯈ꯭ꯔꯦꯅꯦ
ꯑꯩꯈꯣꯏꯗꯤ ꯀꯣꯏꯅꯤꯡꯉꯖꯨ ꯅꯨꯄꯤꯅꯤꯅ
ꯅꯨꯄꯤꯖꯨ ꯀꯣꯏꯕ ꯌꯥꯏꯅ
ꯌꯥꯕꯨꯗꯤ ꯌꯥꯏꯌꯦ ꯑꯗꯨ ꯑꯣꯏꯔꯁꯨ ꯐꯦꯃꯤꯂꯤ ꯀꯟꯗꯤꯁꯟ ꯂꯩꯕꯅꯤꯅꯀꯣ ꯄꯩꯁꯥ ꯄꯥꯏꯕ ꯃꯆꯥ ꯑꯣꯏꯗꯤ ꯆꯠꯄ ꯌꯥꯕ
ꯑꯗꯨꯅꯦ ꯀꯩꯀꯩꯅꯣ ꯍꯣꯠꯅꯔꯒ ꯆꯠꯄ ꯌꯥꯕꯅꯤ ꯌꯥꯝ ꯂꯥꯞꯇ꯭ꯔꯁꯨꯀꯣ
ꯑꯥ
ꯖꯁ ꯑꯩꯈꯣꯏꯒꯤ ꯏꯟꯇꯔꯦꯁꯀꯤ ꯃꯇꯨꯡ ꯏꯟꯅ ꯅꯛꯄꯗꯁꯨ ꯑꯗꯨꯝ ꯀꯣꯏꯕ ꯆꯠꯄ ꯌꯥꯏꯅ ꯑꯩꯈꯣꯏ ꯋꯥꯈꯜꯗꯣ ꯑꯥꯗ ꯆꯠꯄꯅꯤ ꯍꯥꯏꯅ ꯈꯜꯂꯨꯔꯒ ꯆꯠꯂꯒ ꯂꯣꯏꯔꯦ
ꯅꯣꯏꯔꯣꯝꯒꯤ ꯃꯤ ꯑꯩꯈꯣꯏ ꯑꯩꯁꯨ ꯈꯔ ꯂꯩꯃꯤꯟꯅꯩ ꯅꯨꯄꯥꯝꯆꯥ ꯅꯨꯄꯥ ꯃꯆꯥ ꯑꯅꯤ ꯂꯩꯃꯤꯟꯅꯕ ꯍꯧꯖꯤꯛꯇꯤ ꯍꯧꯖꯤꯛꯀꯥꯟ ꯀ꯭ꯂꯥꯁ ꯀꯣꯂꯦꯖ ꯇꯣꯏꯅ ꯀ꯭ꯂꯥꯁ ꯀꯥꯕ꯭ꯔꯥ ꯀ꯭ꯂꯥꯁ ꯆꯠꯄ꯭ꯔꯥ
ꯀꯣꯂꯦꯖꯇꯤ ꯆꯠꯇꯦꯗ
ꯀꯣꯔꯦꯁꯄꯣꯟꯗꯦꯟꯒꯨꯝꯕ ꯊꯝꯕ꯭ꯔꯥ
ꯑꯩꯅꯦ ꯊꯝꯗꯦꯗ ꯑꯗꯨꯝ ꯑꯦ ꯑꯍꯥꯟꯕ ꯑꯩ ꯑꯣꯖꯥ ꯍꯣꯏꯗ ꯑꯗꯨꯝ ꯍꯥꯏꯌꯦꯕ
ꯑꯩ ꯀꯣꯂꯦꯖꯄꯨꯗꯤ ꯆꯥꯡꯅꯥꯏꯅ ꯀꯥꯏꯕ ꯉꯝꯗꯧ ꯃꯥꯟꯗꯦ ꯑꯗꯨꯅ ꯑꯗꯨꯝ ꯑꯩ ꯑꯦꯛꯖꯥꯝ ꯃꯇꯝꯗ ꯑꯗꯨꯝ ꯂꯥꯛ ꯀꯦ ꯃꯣꯏꯅꯖꯨ ꯍꯣꯏ ꯅꯣꯏꯒꯤ ꯑꯆꯤꯟꯕ ꯂꯩꯔꯗꯤ ꯀꯩꯁꯨ ꯀꯥꯏꯗꯦꯅ ꯑꯗꯨꯝꯕꯨꯗꯤ ꯍꯥꯏꯌꯦ
ꯑꯣ ꯐꯩ ꯐꯩ ꯑꯗꯨꯁꯨ ꯑꯗꯨꯁꯨ ꯑꯗꯨꯃꯥꯏꯅ ꯇꯧꯔꯁꯨ ꯂꯥꯏꯔꯤꯛ ꯄꯥꯕꯗꯤ ꯈꯔ ꯀꯟꯗꯕꯅꯤꯀꯣ
ꯑ
ꯑꯩꯅ ꯀꯣꯂꯦꯖ ꯍꯦꯛ ꯍꯧꯔꯛꯄꯗꯗꯤ
ꯑꯗꯨꯝ ꯄꯥꯏꯌꯣ ꯈꯨꯀꯣ ꯑꯃꯨꯔꯛ ꯃꯤꯅꯤꯠ ꯑꯃꯈꯛꯇ
ꯎꯝ ꯇꯥꯕ꯭ꯔꯣ ꯍꯜꯂꯣ ꯇꯥꯕ꯭ꯔꯣ ꯍꯜꯂꯣ
ꯇꯥꯔꯤꯕ꯭ꯔꯣ
ꯍꯜꯂꯣ
ꯍꯦꯏꯠ ꯀꯩ ꯀꯔꯤ ꯇꯧꯔꯤꯅꯣ
ꯑꯦ ꯕꯥꯠꯔꯨꯝꯗ ꯐꯤ ꯁꯨꯕ
ꯑꯁ ꯀꯥꯏꯗꯅꯣ ꯑꯩꯈꯣꯏꯅ ꯑꯩꯈꯣꯏꯅ ꯀꯣꯂꯦꯖ ꯍꯧ ꯍꯧꯕ ꯃꯇꯝꯗ ꯀꯣ ꯐꯥꯔꯁ ꯁꯦꯃꯤꯁꯇꯔꯗꯗꯤ ꯊꯧꯅꯥ ꯌꯥꯝ ꯂꯩꯌꯦꯕꯀꯣ ꯀ꯭ꯂꯥꯁꯀ ꯀ꯭ꯂꯥꯁꯀ ꯃꯤꯁ ꯇꯧꯅꯤꯡꯗꯕꯗꯣ ꯁꯨꯝ ꯁꯨꯝ ꯁꯦꯃꯤꯁꯇꯔꯁꯦ ꯑꯁꯨꯝ ꯁꯨꯝ ꯌꯥꯝꯈꯠꯂꯤꯉꯥꯏ ꯀ꯭ꯂꯥꯁ ꯆꯠꯄꯗꯣ ꯑꯗꯨꯝ ꯍꯟꯊꯕꯀꯣ ꯑꯗꯨꯅ ꯐꯥꯏꯅꯦꯜ ꯐꯥꯏꯅꯦꯜ ꯏꯌꯥꯔꯗꯗꯤ ꯑꯁ ꯂꯣꯏꯔꯦꯍꯦ ꯐꯥꯏꯅꯦꯜ ꯏꯌꯥꯔꯗ ꯑꯣꯞꯁꯟꯅꯜ ꯑꯃ ꯄꯤꯌꯦꯕꯀꯣ ꯁꯕꯖꯦꯛ ꯑꯩꯈꯣꯏꯒꯤ ꯑꯣꯅꯔꯁ ꯑꯣꯅꯔꯁ ꯄꯦꯄꯔ ꯅꯠꯇꯕ ꯑꯣꯞꯁꯅꯦꯜ ꯑꯃ ꯄꯤꯕ ꯑꯣꯞꯁꯅꯦꯜꯗꯣ ꯀ꯭ꯂꯥꯁ ꯑꯃ ꯑꯃꯈꯛꯇ ꯌꯥꯎꯔꯨꯔ ꯗꯨꯒ ꯑꯦꯛꯖꯥꯝ ꯊꯥꯕ ꯑꯁ ꯑꯗꯨꯗꯗꯤ ꯂꯣꯏꯔꯦ
ꯀ꯭ꯂꯥꯁ ꯑꯃꯨꯛꯇ ꯐꯥꯎ ꯁꯦꯀꯦꯟ ꯁꯦꯃꯤꯁꯇꯔ ꯀꯥꯕꯗꯒꯤ ꯈꯥ ꯆꯠꯇꯦ
ꯗꯨ ꯑꯣꯏꯔꯁꯨ ꯌꯨꯝꯗ ꯈꯔ ꯂꯥꯏꯔꯤꯛ ꯄꯥꯍꯧꯔꯗꯤ ꯐꯩꯗꯅ
ꯎꯝ
ꯃꯥꯥꯏꯅ ꯑꯩꯁꯨ ꯐꯥꯔꯁ ꯁꯦꯃꯤꯁꯇꯔꯗ ꯑꯦ ꯐꯥꯏꯅꯦꯜ ꯏꯌꯥꯔꯗ ꯇꯣꯞꯄ ꯑꯣꯅꯔꯁ ꯄꯦꯄꯔꯕꯨꯗꯤ ꯁꯦꯂꯦꯕꯁ ꯈꯪꯕꯅꯤꯅ ꯑꯣꯟꯂꯥꯏꯟꯗꯔꯣ ꯀꯩꯀꯩꯗꯔꯣ ꯂꯥꯏꯔꯤꯛ ꯈꯔ ꯂꯧꯔꯒ ꯑꯗꯨꯝ ꯈꯔ ꯄꯥꯏꯕꯀꯣ ꯗꯨꯒ ꯑꯣꯞꯁꯟꯅꯦꯜꯗꯨꯗꯤ ꯑꯩꯅ ꯑꯗꯨꯝ ꯂꯥꯏ ꯊꯣꯛꯄꯀꯣ ꯑꯁ ꯑꯦꯛꯖꯥꯝꯗꯗꯤ ꯂꯣꯏꯔꯦꯍꯦ
ꯐꯔꯁ ꯁꯦꯃꯤꯁꯇꯔꯗ ꯀꯣꯂꯦꯖꯄꯨꯗꯤ ꯍꯣꯏ ꯈꯔ ꯆꯠꯂꯦꯀꯣ ꯑꯗ ꯈꯣꯏꯒꯤꯗꯨꯗꯤ ꯎꯝ ꯀꯩ ꯍꯥꯏꯅꯤ ꯏꯪꯂꯤꯁꯇꯣ ꯂꯥꯏꯔꯤꯛꯇꯨ ꯁꯨꯅ ꯂꯩꯇꯦꯕ ꯃꯣꯏꯒꯤ ꯑꯣꯖꯥꯍꯣꯏ ꯇꯥꯛꯄꯗꯣ ꯃꯣꯏꯖꯨ ꯏꯟꯇꯔꯅꯦꯠꯇꯒꯤ ꯌꯦꯡꯉꯒ ꯈꯔ ꯂꯧꯊꯣꯛꯄ ꯑꯗꯨ ꯑꯗꯨꯃ ꯑꯗꯨꯃꯥꯏꯅ ꯌꯦꯡꯉꯦꯕ
ꯂꯥꯏꯔꯤꯛꯇꯤ ꯂ ꯑꯩꯈꯣꯏꯒꯤ ꯁꯦꯂꯦꯕꯁꯁꯦ ꯂꯥꯏꯔꯤꯛ ꯑꯃꯈꯛꯇ ꯂꯩꯇꯦ ꯂꯥꯏꯔꯤꯛ ꯃꯌꯥꯝ ꯄꯥꯒꯗꯕꯅꯤ ꯄꯣꯔꯁꯟ ꯑꯃꯅ ꯂꯥꯏꯔꯤꯛ ꯑꯃꯗ ꯌꯥꯎꯕ ꯄꯔꯁꯟ ꯑꯃꯅ ꯂꯥꯏꯕ꯭ꯔꯦꯔꯤ ꯌꯥꯝ ꯆꯪꯕ ꯃꯊꯧ ꯇꯥꯏꯀꯣ
ꯑꯗꯨꯅ ꯑꯩꯗꯤ ꯂꯥꯏꯕ꯭ꯔꯦꯔꯤꯗ ꯑꯗꯨꯝ ꯆꯪꯕꯅꯦꯕ ꯑꯣꯖꯥꯅ ꯇꯥꯛꯇ ꯁꯨ ꯀ꯭ꯂꯥꯁ ꯌꯥꯎꯗ꯭ꯔꯁꯨ ꯌꯥꯔꯦ ꯑꯗꯨꯅ ꯑꯗꯨꯝ ꯍꯥꯏꯗꯤ ꯂꯥꯛꯀꯗꯧꯕ ꯑꯦꯛꯖꯥꯝꯒꯤ ꯁꯤꯂꯦꯕꯁꯇꯣ
ꯎꯝ
ꯑꯗꯨꯗꯣ ꯁꯥꯔꯅ ꯑꯗꯨꯝ ꯄꯤꯊꯣꯛꯑꯦꯕꯀꯣ
ꯁꯤꯂꯦꯕꯁꯗꯤ ꯍꯦꯛ ꯍꯧꯕꯗꯒꯤ ꯑꯗꯨꯝ ꯄꯤ ꯄꯤꯕꯅꯤꯗ
ꯑꯇꯣꯞꯄꯗꯗꯤ ꯄꯤꯗꯦꯕ ꯑꯩꯈꯣꯏꯒꯤ ꯏꯪꯂꯤꯁ ꯗꯤꯄꯥꯔꯠꯃꯦꯟꯁꯦ ꯃꯤꯒꯤ ꯈꯔ ꯇꯥꯛꯑꯦꯕꯀꯣ ꯇꯥꯛꯑꯦ ꯍꯥꯏꯕꯗꯤ ꯃꯤ ꯌꯥꯝꯗꯦꯕ ꯌꯥꯝꯃꯒꯁꯨ ꯑꯅꯝꯕ ꯀ꯭ꯂꯥꯁ ꯂꯥꯛꯇꯦꯕ ꯗꯤꯄꯥꯔꯠꯃꯦꯟꯒꯁꯦ ꯏꯁꯄꯥꯏꯗꯔꯒꯤ ꯅꯦꯠꯇꯣ ꯂꯣꯏ ꯊꯨꯔ ꯂꯩꯕꯅꯤ
ꯎꯝ
ꯆꯪꯃꯟꯗꯕꯒꯤ ꯑꯗꯣ ꯑꯩꯁꯨ ꯑꯣꯖꯥꯗꯨꯁꯨ ꯂꯥꯏꯔꯤꯛ ꯇꯥꯛꯄꯗꯣ ꯈꯔ ꯀꯩ ꯍꯥꯏꯅꯤ
ꯃꯥ ꯈꯪꯅꯤ ꯑꯥ ꯃꯥ ꯈꯪꯅꯤ ꯑꯥ
ꯏꯟꯇ꯭ꯔꯦꯁ ꯂꯩꯇꯕꯗꯣ
ꯎꯝ
ꯇꯥꯛꯄ ꯍꯩꯇꯕ ꯍꯥꯏꯇꯥꯔꯦꯅꯦ
ꯎꯝ ꯈꯪꯉꯁꯨ ꯇꯥꯛꯊꯣꯛꯄꯗꯣ ꯇꯥꯛꯊꯣꯛꯄꯗ ꯍꯩꯇꯕ ꯑꯗꯨꯃꯥꯏꯅ ꯇꯧꯕꯁꯨ ꯌꯥꯝ ꯂꯩ
ꯑꯗꯨꯒꯤ ꯑꯩꯅ ꯁꯥꯎꯅꯤꯡꯃꯟꯗꯅꯀꯣ꯫ ꯍꯣꯏ ꯏꯪꯂꯤꯁꯁꯦ ꯍꯩꯇꯕ ꯍꯩꯕ ꯃꯤꯁꯨ ꯃꯌꯥꯝ ꯂꯩ ꯑꯗꯨ ꯑꯣꯏꯔꯁꯨ ꯏꯪꯂꯤꯁꯇꯤꯀꯣ꯫ ꯑꯈꯣꯏ ꯆꯤꯡꯃꯤ ꯃꯆꯥꯅ ꯇꯥꯛꯄꯁꯤꯅ ꯈꯔ꯫ ꯇꯥꯕꯗꯁꯨ ꯌꯥꯝ ꯅꯨꯡꯉꯥꯏꯕ ꯑꯗꯒꯤ ꯒ꯭ꯌꯥꯟꯁꯨ ꯇꯥꯏꯌꯦꯕ꯫
ꯎꯝ ꯍꯧꯖꯤꯛꯇꯤ ꯏꯟꯇꯔꯅꯦꯠ ꯃꯇꯝꯅꯤꯅꯀꯣ꯫
ꯎꯝ꯫
ꯏꯌꯥꯝꯕ ꯏꯟꯇꯔꯅꯦꯠꯇꯒꯤ ꯐꯪꯂꯒ ꯏꯟꯇꯔꯅꯦꯠ ꯁꯣꯔꯁꯇꯒꯤ ꯂꯧꯔꯒ ꯄꯥꯕ ꯈꯛꯇꯅꯤꯅ꯫
ꯑꯗꯨꯗꯒꯤ ꯑꯩꯅ ꯉꯍꯥꯟ ꯈꯥꯁ ꯇꯧꯕ ꯀꯥꯟꯗ ꯑꯁ ꯁꯥꯔꯒꯤꯗꯣ ꯕꯣꯔꯤꯡ ꯆꯨꯔꯦꯑꯩ꯫ ꯁꯥꯔꯒꯤ ꯁꯤꯂꯦꯕꯁ ꯑꯩ ꯑꯗꯨꯝ ꯄꯥꯖꯔꯨꯔꯒꯦ ꯒ꯭ꯌꯥꯟꯁꯨ ꯇꯥꯗꯦ ꯍꯥꯏꯔ ꯗꯥꯏꯔꯦꯛ ꯑꯗꯨꯝ ꯍꯥꯏꯔꯝꯃꯒ ꯂꯥꯛꯄꯅꯦ ꯑꯗꯣ꯫ ꯑꯗꯒꯤ ꯑꯩꯗ ꯂꯥꯏꯕ꯭ꯔꯦꯔꯤꯗ ꯆꯪꯉꯒ ꯑꯗꯨꯝ ꯄꯥꯏꯌꯦꯕ꯫
ꯎꯝ꯫ ꯂꯥꯏꯕ꯭ꯔꯦꯔꯤꯗꯤ ꯌꯥꯝ ꯆꯪꯒꯗꯕꯅꯤ꯫ ꯅꯣꯏ ꯀꯣꯂꯦꯖꯇ ꯂꯥꯏꯕ꯭ꯔꯦꯔꯤꯗꯤ ꯐꯖꯕ ꯂꯩꯔꯝꯅꯤꯗꯅ꯫
ꯑꯁ ꯐꯖꯗ‌ꯦꯗ꯫ ꯂꯥꯏꯔꯤꯛꯁꯨ ꯁꯨꯅ ꯂꯩꯇꯦ ꯂꯥꯏꯕ꯭ꯔꯦꯔꯤꯗꯣ꯫ ꯍꯥꯏꯗꯤ ꯌꯥꯝꯅ꯫ ꯌꯨꯅꯤꯚꯔꯁꯤꯇꯤꯒꯤ ꯇꯥꯏꯞꯇ ꯆꯥꯎꯔꯒ ꯆꯥꯎꯅ ꯂꯩꯕꯗꯣ ꯑꯗꯨꯃꯥꯏꯅ ꯑꯣꯏꯗꯦꯕ꯫ ꯑꯩꯅꯗꯤ꯫ ꯁꯨꯅ ꯐꯪꯗꯕꯒꯤꯁꯨ꯫
ꯅꯣꯏ ꯀꯣꯂꯦꯖ ꯈꯔ ꯈꯔ ꯁꫭꯟꯕꯒꯤ ꯑꯣꯏꯔꯝꯅꯤ꯫
ꯑꯈꯣꯏꯒꯤ ꯀꯣꯂꯦꯖꯁꯦ ꯀꯛꯆꯤꯡ ꯈꯨꯅꯧ ꯀꯣꯂꯦꯖ ꯍꯥꯏꯕꯅꯦꯕ꯫
ꯑꯣ꯫
ꯀꯩꯩꯅꯣ ꯁꯦꯀꯦꯟꯗ꯭ꯔꯤꯗ ꯄꯨꯜꯂꯦꯕ꯫
ꯑꯣ ꯁꯦꯀꯦꯟꯗ꯭ꯔꯤꯒ ꯄꯨꯟꯕ꯫
ꯎꯝ
ꯑꯣ ꯁꯦꯀꯦꯟꯗ꯭ꯔꯤꯁꯨ ꯒꯣꯔꯃꯦꯟꯅ ꯔꯟ ꯇꯧꯕ꯭ꯔꯥ
ꯑꯥ
ꯎꯝ ꯃꯤꯁꯤꯡꯁꯦ ꯑꯈꯣꯏ ꯀꯥꯡꯕꯨꯁꯦ ꯁꯨꯃꯥꯏꯅ ꯈꯔ ꯇꯧꯗꯤ ꯇꯧꯅꯔꯤꯅꯦ ꯄ꯭ꯔꯥꯏꯚꯦꯠꯇꯒꯤ ꯄ꯭ꯔꯥꯏꯚꯦꯠꯒꯨꯝꯅ ꯇꯧꯗꯕꯀꯣ
ꯎꯝ
ꯈꯪꯗ꯭ꯔꯦ ꯑꫭꯟꯁ